ꯇꯥꯕꯔꫭ
ꯇꯥꯏꯌꯦ ꯑꯩ ꯈꯪꯕ꯭ꯔꯣ
ꯅꯪꯗꯤ ꯈꯋꯥꯥꯏꯗꯒꯤ ꯐꯥꯖꯥꯕꯤꯗꯨꯅꯦ
ꯋꯥꯎ
ꯅꯪ ꯏ ꯋꯥꯔꯤ ꯑꯃꯨꯛ ꯍꯧꯔꯣ
ꯑꯩꯒꯤ ꯋꯥꯔꯤꯗꯣ ꯉꯁꯥꯏ ꯑꯩꯅ ꯉꯔꯥꯡ ꯃꯨꯕꯤ ꯌꯦꯡꯉꯦꯕꯒꯤ ꯋꯥꯔꯤꯅꯤꯅꯦ
ꯍꫭꯏ
ꯍꯧꯔꯥꯁꯤꯔꯥ
ꯍꯧꯔꯁꯤ ꯃꯇꯝ ꯂꯩꯔꯤꯉꯩꯗꯥ
ꯎꯝ ꯅꯨꯄꯥꯗꯣ ꯅꯥꯡꯒꯨꯝꯕꯅꯦꯕꯀꯣ ꯌꯥꯝ ꯌꯥꯝ ꯏꯅꯣꯁꯦꯟ ꯑꯣꯏꯕ ꯅꯨꯄꯥ ꯑꯣꯏꯗꯣꯏꯕ
ꯑꯩꯗꯤ ꯏꯂꫭꯁꯦꯟ ꯑꯣꯏꯗꯦ
ꯐꯠꯇꯕꯒꯤ ꯐꯠꯇꯕꯒꯤ ꯅꯨꯄꯤ ꯐꯠꯇꯕꯒꯤ ꯏꯁꯇꯣꯔꯤ ꯑꯣꯏꯗꯣꯏꯅꯦ ꯑꯩ ꯂꯤꯗꯣꯏꯁꯦ
ꯑꫭ
ꯑꯗꯨꯗ ꯅꯨꯄꯥꯥꯁꯦ ꯁꯔꯖꯔꯤꯒꯤ ꯑꯆꯧꯕ ꯗꯣꯛꯇꯔꯅꯦꯕ ꯀꯣꯔꯤꯌꯥꯟꯒꯤ ꯑꯗꯣ ꯅꯨꯄꯤꯁꯤꯅ ꯕ꯭ꯌꯨꯇꯤ ꯕ꯭ꯌꯨꯇꯤ ꯄꯦꯖꯦꯟꯒꯤ ꯃꯤꯁ ꯂꯧꯕꯗꯤ ꯑꯣꯏꯗꯣꯏꯅꯦꯕ ꯃꯁꯛ ꯌꯥꯝ ꯐꯖꯕꯤ ꯑꯣꯏꯗꯣꯏꯕ
ꯑꯣ
ꯑꯗꯨꯗ ꯃꯣꯏ ꯑꯅꯤꯁꯦ ꯕꯥꯔꯗ ꯊꯦꯡꯅꯕꯀꯣ
ꯍꯣꯏ
ꯚꯥꯔꯗ ꯊꯦꯡꯅꯕꯁꯤꯗ ꯅꯨꯄꯥꯗꯣ ꯅꯨꯄꯤ ꯐꯖ ꯐꯖꯕ ꯅꯍ ꯍꯥꯏꯁꯨ ꯏꯁꯣꯔꯅ ꯃꯥꯒꯤ ꯇꯥꯝꯔꯝꯒꯤ ꯃꯥꯅꯁꯨ ꯄꯥꯝ ꯄꯥꯝꯗꯦꯕ
ꯎꯝ
ꯑꯗꯨꯕꯨ ꯑꯗꯨ ꯅꯨꯄꯤ ꯍꯦꯛ ꯎꯕꯗꯗꯤ ꯃꯥꯉꯣꯟꯗ ꯄꯥꯝꯕ ꯆꯤꯡꯁꯤꯟꯈ꯭ꯔꯦꯕ ꯃꯉꯣꯟꯗ
ꯑ
ꯌꯦꯡꯁꯤꯟꯈ꯭ꯔꯕꯗꯨꯗ ꯃꯥꯗꯨ ꯑꯗꯨ ꯅꯨꯄꯤꯒ ꯃꯣꯏꯗꯤ ꯗ꯭ꯡꯁ ꯇꯧꯃꯤꯟꯅꯔꯦ ꯑꯗꯨꯒ
ꯎ
ꯍꯦ ꯍꯦꯟꯅ ꯀ꯭ꯂꯣꯁ ꯑꯣꯏꯈ꯭ꯔꯦ ꯑꯗꯣ ꯃꯥ ꯅꯨꯄꯥꯗꯨꯅ ꯌꯥꯝ ꯄꯥꯝꯕꯗꯨ ꯑꯣꯏꯈ꯭ꯔꯦꯕ
ꯎꯝ
ꯑꯗꯨꯗ ꯃꯥꯅ ꯎꯝ ꯀꯔꯤ ꯀꯔꯤ ꯍꯥꯡꯉꯁꯨ ꯅꯨꯄꯤꯗꯨꯅꯁꯨ ꯌꯥꯝ ꯏꯅꯣꯁꯦꯟ ꯑꯣꯏꯕꯀꯣ ꯑꯣꯏꯔꯝꯂꯣꯏꯗꯕꯅꯦ ꯂꯥꯁꯇ ꯑꯗꯨ ꯌꯥꯝ ꯏꯅꯣꯁꯦꯟ ꯑꯣꯏꯕ ꯑꯗꯨꯒꯤ ꯃꯥꯁꯤꯅ ꯊꯨꯅ ꯂꯨꯍꯣꯡꯅꯤꯡꯈ꯭ꯔꯦꯕ ꯅꯨꯄꯥꯁꯤꯅ
ꯎꯝ
ꯑꯗꯨꯒ ꯊꯨꯅ ꯂꯨꯍꯅꯤꯡꯈꯩ ꯊꯨꯅ ꯂꯨꯍꯣꯡꯈ꯭ꯔꯦ ꯑꯗꯨꯒ ꯃꯁꯥꯗꯨꯁꯨ ꯍꯅꯤ ꯃꯨꯟꯒꯨꯝꯕ ꯆꯠꯄꯁꯨ ꯌꯥꯝ ꯑꯩꯅ ꯂꯤꯕꯁꯦ ꯔꯤꯌꯦꯂꯤꯇꯤꯒꯤ ꯏꯁꯇꯣꯔꯤꯅꯤꯀꯣ
ꯍꯣꯏ ꯍꯣꯏ
ꯑꯗꯨꯗ ꯃꯥ ꯑꯦꯅꯤ ꯍꯣꯅꯤꯃꯨꯟꯒꯨꯝꯕ ꯆꯠꯄꯁꯨ ꯌꯥꯝ ꯂꯛꯖꯔꯤꯗ ꯆꯠꯄꯅꯦꯕ ꯃꯣꯏ ꯑꯅꯤꯗꯣ
ꯎꯝ
ꯑꯗꯣ ꯃꯤꯅꯁꯨ ꯌꯥꯝ ꯄꯥꯝꯕ ꯑꯣꯏꯗꯣꯏꯔꯦ ꯑꯃꯅ ꯃꯃꯤꯡ ꯆꯠꯈ꯭ꯔꯕ
ꯎꯝ
ꯗꯣꯛꯇꯔ ꯑꯣꯏꯗꯣꯏꯕ ꯑꯃꯅꯁꯨ ꯃꯤꯁ ꯂꯧꯈ꯭ꯔꯕ ꯑꯗꯨ ꯑꯣꯏꯕꯒꯤ ꯃꯣꯏꯅꯤꯗꯣ ꯀꯣꯄꯣꯜ ꯃꯤꯅ ꯌꯦꯡꯗꯗꯤ ꯄꯥꯔꯐꯦꯛ ꯀꯣꯄꯜꯗꯣ ꯅꯨꯄꯤꯗ ꯅꯨꯄꯤꯁꯦ
ꯎꯝ
ꯑꯗꯨ ꯃꯥꯒꯤ ꯅꯨꯄꯥꯗꯤ ꯍꯣꯁꯄꯤꯇꯥꯜꯗ ꯆꯤꯟꯕꯅꯤꯅ ꯅꯨꯄꯤꯁꯦ ꯀꯣꯟꯇ꯭ꯔꯦꯛꯅꯦ ꯑꯗꯨꯅꯦ ꯑꯗꯨꯝ
ꯆꯠꯄ ꯎꯝ
ꯑꯗꯨ ꯃꯥꯒꯤ ꯅꯨꯄꯥꯅꯁꯨ ꯀꯦꯝꯗꯥꯎ ꯂꯩꯗꯕ ꯑꯗꯣ ꯃꯥꯒꯤ ꯅꯨꯄꯥꯅ ꯃꯥꯒꯤ ꯗꯃꯛ ꯌꯨꯝ ꯑꯆꯥꯎꯕ
ꯎꯝ
ꯃꯤꯂꯤꯌꯟ ꯄꯤꯌꯦ ꯍꯥꯏꯕ꯭ꯔꯥ ꯑꯗꯨ ꯌꯨꯝ ꯂꯩꯕꯤꯗꯣꯏꯅꯦꯕ
ꯎ
ꯌꯥꯝ ꯂꯥꯛꯖꯔꯤ ꯑꯣꯏꯅ
ꯑꯣ
ꯑꯗꯨ ꯑꯃ ꯂꯩꯔꯦ ꯑꯗꯨꯒ ꯑꯁ ꯑꯩ ꯅꯨꯄꯤꯁꯦ ꯕꯣꯔꯤꯡ ꯁꯨꯔꯅꯤ ꯍꯥꯏꯅ ꯃꯥꯅ ꯑ ꯑꯥꯏꯂꯦꯟ ꯃꯅꯥꯛꯇ ꯌꯨꯝ ꯍꯥꯏꯕ꯭ꯔꯥ
ꯎꯝ
ꯑꯥꯏꯂꯦꯟ ꯍꯥꯏꯕ꯭ꯔꯥ ꯁꯤ ꯃꯅꯥꯛꯇ ꯍꯥꯏꯕ꯭ꯔꯥ ꯀꯥꯎꯈ꯭ꯔꯦ ꯑꯗꯨꯁꯨ ꯃꯥꯅ ꯌꯨꯝ ꯑꯃ ꯍꯥ
ꯕꯤꯁ ꯀꯨꯝꯕꯗꯔꯣ
ꯈꯪꯗꯦ ꯑꯗꯨꯝ ꯑꯃ ꯂꯩꯕꯤ ꯌꯥꯏꯌꯦꯕ꯫ ꯃꯐꯝ ꯅꯨꯡꯉꯥꯏꯕꯗ ꯃꯥꯅ ꯀꯣꯏꯕ ꯄꯨꯕ ꯉꯝꯗꯕꯒꯤ ꯑꯗꯨꯒ ꯌꯥꯝ ꯂ ꯂꯛꯖꯔꯤ ꯑꯣꯏꯅ ꯂꯩꯕ ꯑꯗꯣ ꯃꯥꯅ ꯃꯥꯒꯤ ꯅꯨꯄꯤ ꯃꯥꯟ ꯃꯟꯗ ꯑꯗꯨꯝ ꯃꯥꯒꯤ ꯕ꯭ꯌꯨꯇꯤ ꯄꯦꯖꯦꯟꯒꯤꯗ ꯇꯥꯏꯅꯔꯒ ꯑꯗꯨꯝ ꯆꯠꯊꯣꯛꯄ
ꯎꯝ
ꯑꯗꯣ ꯃꯥꯅ ꯅꯪꯒꯤ ꯀꯣꯟꯇ꯭ꯔꯦꯛꯇꯣ ꯑ ꯀꯔꯤꯕ ꯍꯥꯡꯉꯦ ꯑꯗꯨꯗ ꯃꯥꯅ ꯎꯝ ꯑꯗꯨ ꯇꯣꯄꯤꯛ ꯌꯥꯎꯔꯗꯤ ꯐꯖꯅ ꯈꯗꯗꯣ ꯈꯨꯝꯅꯤꯡꯉꯥꯏ ꯈꯨꯝꯅꯤꯡꯗ ꯇꯧꯕꯗꯣ
ꯎꯝ ꯎꯝ ꯎꯝ
ꯑꯗꯨꯕꯨ ꯃꯥꯒꯤ ꯅꯨꯄꯤꯁꯦ ꯃꯥꯒꯤ ꯃꯋꯥꯒꯤ ꯁꯦꯕꯥꯗꯤ ꯌꯥꯝ ꯍꯩꯕ
ꯑꯥ
ꯃꯥꯅ ꯄꯥꯝꯒꯗꯧꯕ ꯈꯣꯠꯀꯗꯧꯕꯗꯤ ꯌꯥꯝ ꯍꯩꯕ ꯑꯗꯨꯗ ꯂꯥꯁꯇ ꯅꯨꯄꯥꯅ ꯀꯃꯥꯏꯅ ꯈꯪꯗꯣꯔꯛꯄ꯭ꯔꯥ ꯍꯥꯏꯔꯒ ꯃꯥꯁꯦ ꯅꯨꯄꯤꯒꯤ ꯁꯔꯄ꯭ꯔꯥꯏꯖ ꯑꯃ ꯇꯧꯒꯦꯅ ꯅꯨꯄꯤꯒꯤ ꯂꯦꯞꯇꯣꯞ ꯄꯥꯏꯕꯗꯨꯗ ꯁꯥꯗꯟꯂꯤ ꯁꯛ ꯈꯪꯗꯕ ꯅꯨꯄꯥꯅ ꯇꯦꯛꯁ ꯇꯧꯔꯛꯄ ꯎꯕ
ꯑꯣ
ꯑꯗꯨꯗꯒꯤ ꯃꯥꯁꯦ ꯆꯤꯡꯅꯕꯗꯒꯤ ꯆꯦꯛ ꯇꯧꯕꯗ ꯍꯦꯟꯖꯤꯟ ꯍꯦꯟꯖꯤꯟꯕ ꯎꯗꯣꯏꯕ ꯁꯣꯁꯄꯦꯛꯁꯦ
ꯑꯥ
ꯁꯄꯦꯛꯁꯁꯤ ꯆꯥꯎꯔꯦ ꯆꯥꯎꯔꯦ ꯆꯥꯎꯔꯦ ꯑꯗꯨ ꯎꯝ ꯃꯥꯗ ꯃꯅꯨꯡ ꯍꯨꯞꯅ ꯌꯦꯡꯁꯤꯟꯕꯗ ꯃꯥꯒꯤ ꯅꯨꯄꯤ ꯅꯨꯄꯤꯗꯨꯅ ꯃꯣꯏ ꯑꯅꯤꯒꯤ ꯐꯥꯏꯚ ꯌꯥꯔꯒꯤ ꯃꯦꯔꯦꯖꯁꯦ ꯅꯨꯄꯤꯗꯨꯅ ꯃꯆꯤꯟ ꯊꯤꯕ ꯃꯉꯣꯟꯗ ꯅꯝꯊꯥꯛ ꯇꯧꯕ ꯑꯣꯏꯔꯝꯃꯤꯗꯣꯏꯅꯦꯕꯀꯣ
ꯎꯝ
ꯃꯥꯅ ꯃꯄꯥꯟ ꯆꯠꯄꯁꯦ ꯀꯔꯤꯁꯨ ꯅꯠꯇꯦꯕ ꯃꯥꯗꯣ ꯑꯥ ꯃꯁꯥ ꯌꯣꯟꯕ ꯑꯣꯏꯔꯝꯗꯣꯏꯅꯦꯕ
ꯑ
ꯑ ꯀꯩꯅꯣꯗ ꯌꯥꯝ ꯏꯅꯥꯛ ꯈꯨꯟꯕꯗꯅꯅꯦꯀꯣ ꯃꯥꯅ ꯃꯁꯥ ꯁꯥꯥ ꯌꯣꯟꯕꯅꯦ ꯍꯥꯏꯔꯒ ꯑꯥ ꯂꯤꯁꯤꯡ ꯀꯨꯟ ꯀꯨꯟꯊ꯭ꯔꯥ ꯅꯠꯇꯦꯀꯣ ꯃꯥꯅ ꯌꯣꯜꯂꯤꯁꯦ
ꯐ
ꯑꯗꯨꯝ ꯃꯤꯒꯤ ꯗꯣꯂꯔꯁꯦ ꯄꯥ ꯀꯩ ꯍꯥꯏꯗꯣꯏꯅꯣ ꯑꯩꯈꯣꯏ ꯄꯩꯁꯥꯗ ꯄꯥꯗꯤ ꯂꯥꯛ ꯄꯩꯁꯥ ꯌꯥꯝ ꯌꯥꯝ ꯄꯥꯏꯕ ꯅꯨꯄꯥꯗꯅꯦꯕ ꯃꯥꯅ ꯀꯣꯟꯇ꯭ꯔꯦꯛ ꯆꯠꯂꯤꯁꯦ
ꯑꯣ
ꯂꯥꯛ ꯍꯥꯏꯗꯣꯏꯔꯥ ꯀ꯭ꯔꯣ ꯍꯥꯏꯗꯣꯏꯔꯥ ꯑꯗꯨꯃꯥꯏꯅꯒꯤ ꯇꯥꯏꯞꯇꯅꯦꯕ ꯃꯥꯅ ꯆꯠꯂꯤꯁꯦ
ꯎꯝ
ꯑꯗꯣ ꯃꯥꯗꯤ ꯄꯩꯁꯥꯗꯤ ꯋꯥꯠꯄ ꯅꯠꯇꯦꯕ ꯃꯥꯒꯤ ꯄꯩꯁꯥ ꯃꯥꯋꯥꯁꯨ ꯄꯩꯁꯥ ꯌꯥꯝ ꯄꯥꯏꯕꯅꯦꯕꯀꯣ ꯀꯣ
ꯑꯗꯨꯕꯨ ꯃꯥ ꯈꯟꯊꯍꯧꯗꯕ ꯍꯥꯏ ꯇꯔꯦꯅꯦ ꯃꯥꯅ ꯇ꯭ꯔꯤꯞꯁ ꯑꯗꯨꯝ ꯆꯠꯄꯅꯦꯕ ꯑꯗꯣ ꯃꯥꯅ ꯑꯣꯟꯂꯥꯏꯟꯗꯒꯤ ꯕꯨꯛ ꯇꯧꯔꯒ ꯃꯥꯒꯤ ꯀ꯭ꯂꯥꯏꯟꯁꯤꯡꯗ ꯆꯠꯄꯅꯦꯕ ꯃꯥꯅ
ꯑ
ꯀ꯭ꯂꯥꯏꯟꯁꯤꯡꯗ ꯆꯠꯄꯗꯨꯗ ꯀꯩ ꯍꯥꯏꯗꯣꯏꯅꯣ ꯑꯗꯣ ꯃꯥꯗꯣ ꯄꯨꯔꯥ ꯅꯨꯄꯥꯗꯣ ꯕ꯭ꯔꯣꯛ ꯑꯣꯏꯈ꯭ꯔꯦ ꯄꯥꯜꯂꯤ ꯃꯥꯒꯤꯗꯤ ꯐꯥꯔ꯭ꯁ ꯂꯥꯞ ꯑꯣꯏꯗꯣꯏꯅꯦꯕ ꯑꯗꯨꯗꯣ ꯂꯥꯏꯔꯤꯛ ꯀꯌꯥꯝ ꯍꯩꯕ ꯄ ꯑꯗꯣ ꯃꯥꯗꯣ ꯄꯦꯟꯗ꯭ꯔꯦ ꯑꯗꯨꯗ ꯎ ꯎꯝ ꯃꯣꯏꯗꯤꯁꯦ ꯐꯥꯏꯚ ꯏꯌꯥꯔ ꯃꯦꯔꯤꯁꯇꯤ ꯑꯣꯏꯌꯦ ꯑꯗꯨ ꯅꯨꯄꯤꯗꯨꯅ ꯊꯥꯏꯅ ꯇꯧꯔꯝꯃꯁꯨ ꯃꯥꯅ ꯃꯥꯒꯤ ꯅꯨꯄꯤ ꯃꯥ ꯂꯨꯍꯣꯡꯉꯔꯀꯥꯟꯗ ꯑꯗꯨ ꯀꯟꯇꯤꯅ꯭ꯌꯨ ꯆꯠꯇ꯭ꯔꯗꯤ ꯃꯥꯁꯦ ꯑꯗꯨꯝ ꯂꯥꯛꯖꯔꯤꯗ ꯅꯨꯡꯉꯥꯏꯗꯣꯏꯅꯦꯕ
ꯑꯥ
ꯑꯗꯨꯝ ꯃꯥꯒꯤ ꯑꯁꯣꯏꯕꯁꯤꯅ ꯃꯥꯅ ꯑꯗꯨꯃꯥꯏꯅ ꯈꯠꯅꯤꯡꯉꯗꯤ ꯀꯔꯤꯒꯤ ꯃꯤꯒꯤ ꯑꯦꯛꯁꯦꯞ ꯇꯧꯕ꯭ꯔꯥ ꯃꯦꯔꯦꯖ ꯄ꯭ꯔꯣꯄꯣꯖꯦꯜꯗꯣ
ꯑ
ꯑꯗꯨ ꯀꯣꯏꯁꯟ ꯃꯌꯥꯝ ꯂꯥꯛꯑꯦ ꯑꯗꯨꯒ ꯎ ꯑꯃ ꯑꯗꯨ ꯅꯨꯄꯥꯅ ꯆꯦꯛꯊꯣꯛꯕꯗ ꯅꯨꯄꯥ ꯑꯃꯗꯒꯤꯁꯨ ꯊꯥꯔꯇꯤ ꯇꯥꯏꯝꯁ ꯅꯦꯝꯃ ꯄꯩꯁꯥ ꯐꯥꯔꯛꯄ ꯎꯕꯗꯣ ꯑꯗꯨꯗ ꯇꯥꯛꯄ ꯃꯥ ꯊꯥꯔꯇꯤ ꯇꯥꯏꯝꯁ ꯎꯅꯈ꯭ꯔꯦ ꯍꯥꯏꯅꯦꯕ ꯑꯗꯨ ꯅꯨꯄꯥꯕꯨꯁꯨ
ꯎꯝ
ꯑꯗꯣ ꯃꯥꯅ ꯎꯅꯕ ꯆꯠꯄꯁꯦ ꯏꯆꯝ ꯆꯝꯕ ꯅꯠꯇꯦ ꯀꯣꯟꯇ꯭ꯔꯤ ꯀꯣꯟꯇ꯭ꯔꯤꯗ ꯑꯗꯨꯝ ꯕꯤꯂꯤꯂꯤꯌꯥꯅꯔꯤꯒꯨꯝꯕ ꯈꯛꯇꯅꯦꯕ ꯃꯥꯅ ꯎꯅꯕ ꯆꯠꯄꯁꯦ
ꯍꯣꯏ
ꯑꯗꯨꯒꯤ ꯃꯥꯒꯤ ꯅꯨꯄꯥꯗꯣ ꯄꯨꯔꯥ ꯕ꯭ꯔꯣꯀꯦꯟ ꯆꯠꯄꯀꯣ ꯑꯗꯨꯒ ꯗꯥꯏꯚꯔꯁ ꯇꯧꯕꯅꯦꯕ ꯃꯥꯅ
ꯑ
ꯗꯥꯏꯚꯔꯁ ꯇꯧꯕꯁꯦ ꯄꯨꯔꯥ ꯀꯩꯅꯣꯁꯨ ꯋꯤꯛꯅꯦꯁ ꯄ꯭ꯔꯨꯐ ꯂꯣꯏ ꯄꯤꯔꯒ ꯗꯥꯏꯕꯔꯁ ꯄꯦꯄꯔ ꯊꯥꯒꯠꯄꯅꯦꯕ ꯃꯥꯅ
ꯎꯝ ꯏ ꯄꯥꯔ
ꯑꯗꯨꯒ ꯀꯣ ꯑꯗꯨ ꯅꯨꯄꯤꯗꯤ ꯀꯩꯝ ꯅꯨꯡꯉꯥꯏꯇꯕ ꯇꯧꯗꯦ ꯀꯔꯤꯒꯤꯔꯥ ꯃꯥꯗꯤ ꯈꯥꯡꯉꯦꯕ ꯅꯣꯡꯃ ꯅꯠꯇ꯭ꯔꯗꯤ ꯅꯣꯡꯃꯗꯤ ꯈꯥꯡꯗꯣꯛꯀꯅꯤ ꯍꯥꯏꯕ
ꯍ
ꯈꯪꯅ ꯈꯪꯅ ꯇꯧꯕ ꯄꯣꯠꯅꯦꯕ ꯃꯥꯗꯤ ꯑꯗꯨꯒꯤ ꯑꯗꯨ ꯗꯥꯏꯚꯔꯁꯀꯤ ꯊꯥꯒꯠꯄꯗꯒꯤ ꯁꯨꯎ ꯎꯅꯗꯕꯤ ꯃꯐꯝ ꯑꯃꯗ ꯂꯣꯠꯈ꯭ꯔꯦ ꯍꯌꯦ
ꯎꯝ
ꯑꯗꯨ ꯃꯥꯒꯤ ꯅꯨꯄꯥꯅꯗꯤꯀꯣ ꯀꯔꯤꯒꯤ ꯊꯋꯥꯏꯅ ꯈꯪꯗꯕ꯭ꯔꯥ ꯍꯥꯏꯔꯒ ꯃꯥꯅꯁꯨ ꯅꯨꯡꯁꯤꯕꯒꯤ ꯊꯣꯏꯅꯁꯨ ꯊꯤꯒꯠꯇ꯭ꯔꯦ ꯑꯗꯨꯒ ꯅꯨꯄꯤꯗꯁꯨ ꯅꯍꯥꯟ ꯃꯣꯏꯅꯤ ꯗꯦꯠ ꯇꯧꯕ ꯀꯥꯟꯗ ꯐꯥꯏꯅꯥꯟꯁꯤꯌꯒꯤ ꯍꯥꯡꯕꯗ ꯃꯥꯒꯤ ꯕꯣꯕꯣꯛꯅ ꯃꯥꯒꯤ ꯏꯁꯇꯥꯗꯤꯒꯤꯗꯃꯛꯇ ꯀꯔꯤ ꯀꯔꯤꯌꯥꯝ ꯍꯥꯏꯅꯩ ꯑꯗꯨꯒ ꯑ ꯂꯥꯏꯔꯤꯛ ꯌꯥꯝ ꯍꯩꯕꯤꯁꯨ ꯁꯥꯔꯝꯕꯅꯦꯕꯀꯣ ꯑꯗꯣ ꯂꯥꯁꯇ ꯂꯣꯏ ꯊꯤꯒꯠꯄꯗꯨꯗ ꯂꯥꯏꯔꯤꯛ ꯂꯥꯏꯔꯤꯛꯇꯤ ꯍꯩꯇꯕꯤ ꯃꯁꯛ ꯈꯛꯇ ꯐꯖꯕ ꯑꯗꯨꯒ ꯀ꯭ꯋꯥꯂꯤꯐꯥꯏ ꯑꯣꯏꯔꯒ ꯐꯦꯛ ꯀ꯭ꯋꯥꯂꯤꯐꯥꯏ ꯀꯥꯏꯒꯨꯝꯕ ꯄꯥꯏꯕ ꯑꯣꯏꯔꯝꯕ ꯂꯣꯏ ꯊꯤꯕꯗ ꯐꯪꯉꯝꯗꯣꯏꯅꯦꯕ
ꯎꯝ
ꯑꯗꯨꯒ ꯃꯥꯁꯦ ꯊꯥꯏꯅꯗꯒꯤꯁꯨ ꯈꯠꯄ ꯑꯣꯏꯔꯝꯕ ꯑꯗꯨꯕꯨ ꯃꯤꯁ ꯂꯧꯕꯗꯒꯤꯗꯤ ꯑꯃꯨꯛꯀ ꯃꯃꯜ ꯀꯥꯈ꯭ꯔꯕꯗꯣ
ꯎꯝ ꯎꯝ ꯎꯝ
ꯑꯗꯨꯃꯥꯏꯅ ꯑꯣꯏꯔꯝꯕ ꯑꯣꯏꯔꯝꯃꯦꯕ ꯃꯥꯅ ꯍꯤꯁꯇ꯭ꯔꯤ ꯊꯤꯒꯠꯄꯗ ꯑꯗꯣ ꯃꯥꯅ ꯈꯠꯂꯝꯕꯁꯨ ꯃꯥꯒꯤ ꯀꯣꯄꯜ ꯐꯪꯉꯕꯅꯤꯅ ꯒꯌ꯭ꯥꯟ ꯇꯥꯈꯔ꯭ꯗꯤ ꯐꯪ ꯐꯕ꯫ ꯑꯗꯣ ꯃꯥꯒꯤ- ꯃꯥꯒꯤ ꯍꯦꯕꯤꯠꯁꯇꯣ ꯊꯥꯏꯅꯒꯤꯗꯣ ꯑꯃꯨꯛꯀ ꯀꯟꯇꯤꯅ꯭ꯌꯨ ꯇꯧꯕꯅꯦꯕ꯫
ꯑꯗꯨꯅꯦꯗ ꯑꯩꯅ ꯉꯔꯥꯡ ꯌꯨꯇ꯭ꯌꯨꯕꯇ ꯊꯦꯡꯅꯕꯅꯦ꯫
ꯑꯍꯦꯡꯕ ꯏꯁꯇꯣꯔꯤ ꯊꯣꯛꯈꯤꯕꯅꯦꯕ꯫
ꯑꯗꯣ ꯄꯨꯟꯁꯤꯁꯦ ꯅꯪꯗꯤ ꯅꯨꯄꯥꯅ ꯇꯩꯅꯅꯤꯡꯕ꯭ꯔꯥ ꯅꯨꯄꯤꯗ ꯇꯩꯅꯅꯤꯡꯕ꯭ꯔꯥ
ꯑꯩ ꯅꯨꯄꯤ ꯅꯨꯄꯤꯅꯗꯤ ꯂꯥꯜꯂꯤꯀꯣ
ꯅꯨꯄꯥꯗꯤ ꯂꯥꯟꯗꯦ ꯑꯩꯗꯤ ꯅꯨꯄꯤꯅ ꯂꯥꯜꯂꯦꯅ ꯈꯜꯂꯦ
ꯅꯪ ꯍꯧꯖꯤꯛ ꯏꯁꯇꯣꯔꯤꯒꯤ ꯏꯁꯇꯣꯔꯤꯒꯤ ꯅꯠꯇꯕ ꯏꯁꯇꯣꯔꯤꯒꯤꯠꯇ ꯋꯥꯔꯤꯒꯤꯗ ꯅꯠꯇꯕ ꯑꯁꯦꯡꯕ ꯍꯧꯖꯤꯛ ꯍꯧꯖꯤꯛ ꯍꯤꯡꯉꯤꯕ ꯄꯨꯟꯁꯤꯁꯦ ꯁꯨꯗ
ꯃꯣꯏ ꯑꯅꯤꯒꯤꯗꯨꯔꯕ
ꯃꯣꯏ ꯑꯅꯤꯒꯤ ꯅꯠꯇꯕ ꯑꯩꯈꯣꯏ ꯂꯣꯏꯅꯒꯤ꯫ ꯍꯧꯖꯤꯛ -ꯍꯧꯖꯤꯛ ꯀꯔꯦꯟ ꯍꯧꯖꯤꯛ ꯑꯣꯏꯅ ꯆꯠꯂꯤꯕ ꯄꯨꯟꯁꯤ ꯃꯌꯣꯝꯁꯦ꯫
ꯑꯥꯥ ꯅꯪꯒꯤ ꯀꯣꯏꯁꯟ ꯒ꯭ꯌꯥꯟ ꯇꯥꯗꯦ!
ꯍꯟꯗꯛꯀꯥꯟꯁꯦ ꯑꯁꯤꯒꯨꯝꯕ ꯌꯥꯝ ꯇꯣꯏꯅ ꯊꯣꯛꯏꯗꯅ ꯅꯨꯄꯤꯁꯨ ꯁꯊꯤꯔꯦ ꯅꯨꯄꯥꯥꯁꯨ ꯁꯊꯤꯔꯦ꯫
ꯅꯨꯄꯥꯅꯁꯨ ꯅꯠꯇꯦ ꯅꯨꯄꯤꯅꯁꯨ ꯅꯠꯇꯦ ꯑꯗꯨꯗꯤ ꯃꯤ ꯃꯤꯗ ꯄꯨꯜꯂꯦ꯫ ꯍꯧꯖꯤꯛ ꯑꯥꯍꯣ ꯑꯪ ꯍꯧꯖꯤꯛ ꯑꯩꯒꯤ ꯏꯁꯇꯣꯔꯤꯗꯤ ꯅꯨ ꯅꯨꯄꯤꯅ ꯂꯥꯜꯂꯦ ꯃꯥꯅ ꯅꯨꯄꯤ ꯑꯣꯏꯕ ꯀꯥꯟꯗ ꯀꯌꯥꯃꯨꯛ ꯈꯜꯂꯁꯨ ꯃꯥꯅ ꯃꯥꯒꯤ ꯌꯨꯝ ꯄꯥꯟꯈ꯭ꯔꯀꯥꯟꯗꯗꯤ ꯈꯠꯇ꯭ꯔꯗꯤ ꯃꯥ ꯄ꯭ꯔꯣꯕ꯭ꯂꯦꯝꯗꯣ ꯑꯗꯨꯃꯥꯏꯅ ꯇꯧꯔꯣꯏ꯫ ꯑꯗꯣ ꯃꯥꯅ ꯌꯨꯝ ꯄꯥꯜꯂꯒ ꯐꯥꯏꯚ ꯌꯔ ꯃꯋꯥꯒ ꯂꯩꯃꯤꯟꯅꯔꯒ ꯑꯗꯨꯃꯥꯏꯅ ꯆꯠꯄꯒꯤꯗꯤ ꯃꯥꯅ ꯂꯥꯜꯂꯦ ꯍꯧꯖꯤꯛꯀꯤ ꯇꯣꯔꯤꯗꯤ ꯑꯗꯨꯕꯨ ꯍꯧꯖꯤꯛꯀꯥꯟꯗꯤ ꯅꯨꯄꯥꯅꯤ ꯅꯨꯄꯤꯅꯤ ꯍꯥꯏꯅꯤꯡꯉꯥꯏ ꯂꯩꯇꯦꯕ ꯑꯅꯤꯃꯛ ꯃꯥꯟꯅꯩꯑꯕ꯫
ꯑꯗꯣ ꯑꯩꯅ ꯍꯧꯖꯤꯛ ꯂꯤꯕꯒꯤ ꯏꯁꯇꯣꯔꯤ ꯑꯣꯏꯅꯗꯤ ꯅꯨꯄꯥꯅ ꯂꯥꯟ ꯅꯨꯄꯤꯅ ꯂꯥꯜꯂꯦꯕ꯫ ꯅꯨꯄꯥꯅ ꯅꯪ ꯃꯉꯣꯟꯗ ꯀꯩꯝ ꯋꯥꯍꯟꯕ ꯅꯠꯇꯦ꯫ ꯁꯥꯔꯖꯟ ꯍꯥꯏꯔꯤꯁꯦ ꯄꯩꯁꯥ ꯌꯥꯝ ꯄꯥꯏꯕ ꯐꯥꯎꯈ꯭ꯔꯕꯅꯦꯕ꯫
ꯆꯨꯝꯃꯦ- ꯆꯨꯝꯃꯦ - ꯆꯨꯝꯃꯦ ꯅꯪꯅ ꯉꯁꯥꯏ ꯍꯥꯏꯕꯥꯗꯣ ꯌꯥꯝ ꯆꯨꯝꯃꯦ꯫
ꯆꯨꯝ꯭ꯕꯔꯥ?
ꯅꯪ ꯀꯔꯝꯕ ꯄꯨꯟꯁꯤꯗ ꯍꯤꯡꯅꯤꯡꯒꯦ ꯅꯪ?
ꯑꯩꯒꯣ ꯌꯥꯝ ꯅꯨꯡꯉꯥꯏꯅ ꯍꯤꯡꯅꯤꯡꯉꯤꯅ꯫
ꯀꯔꯝꯕ ꯃꯥꯑꯣꯡꯗ ꯅꯨꯉꯥꯏ
ꯑꯩꯀꯣ
ꯍꯣꯏ
ꯑꯩ ꯀꯥ ꯍꯦꯟꯕꯗꯤ ꯄꯥꯝꯗꯦ꯫ ꯂꯥꯏꯃꯟꯕꯁꯨ ꯄꯥꯝꯗꯦ꯫ ꯑꯦꯂꯤꯁ ꯌꯨꯝ ꯐꯖꯅ ꯁꯦꯝꯕ ꯑꯃ ꯑꯗꯨꯒ ꯒꯥꯔꯤ ꯒꯥꯔꯤ ꯐꯦꯃꯤꯂꯤ ꯂꯩꯥꯏꯗꯅ
ꯑꯗꯨꯃꯥꯏ ꯂꯩꯔꯒ ꯑꯗꯨꯃꯥꯏꯅ ꯂꯩꯅꯤꯡꯉꯦ ꯍꯥꯏꯗꯤ ꯍꯧꯖꯤꯛꯀꯥꯟꯗꯤ ꯑꯣꯏꯗ꯭ꯔꯕꯅꯦ ꯌꯨꯝ ꯏꯄꯠ ꯄꯠ ꯄꯗ ꯂꯩꯒꯦ ꯍꯥꯏꯕꯗꯤ
ꯍꯣꯏ ꯑꯣꯏꯗ꯭ꯔꯕꯅꯦꯕ ꯅꯨꯄꯥꯁꯨ ꯅꯨꯄꯤꯁꯨ ꯅꯨꯄꯥꯁꯨ ꯅꯨꯄꯤꯁꯨ ꯑꯣꯏꯈ꯭ꯔꯕꯅꯤ ꯑꯗꯨꯗꯤ
ꯑꯍꯣꯏ ꯑꯣꯏꯗ꯭ꯔꯕꯅꯦ ꯃꯇꯝ ꯃꯇꯝꯗ ꯆꯥꯎꯈꯠꯄ ꯃꯇꯨꯡꯏꯟꯅ ꯑꯩꯗꯤ ꯑꯩꯒꯤ ꯊꯃꯣꯏꯗꯗꯤ ꯑꯗꯨꯅꯅꯦ ꯑꯩꯅ ꯍꯧꯖꯤꯛ ꯌꯨꯝ ꯄꯥꯟꯅꯤꯡꯗꯕꯁꯦ
ꯌꯦꯡꯉꯣꯅꯦ ꯅꯠꯇ꯭ꯔꯥ
ꯑꯅꯦ
ꯃꯤ ꯑꯣꯏꯕꯅꯤꯅ ꯃꯤꯅ ꯌꯥꯝ ꯅꯨꯡꯉꯥꯏꯔꯒ ꯂꯥꯛꯆꯔꯤꯗ ꯌꯨꯇ꯭ꯌꯨꯞ ꯌꯦꯡꯕꯗ ꯌꯥꯝ ꯊꯝꯃꯣꯏ ꯆꯥꯛꯏꯅꯦ ꯃꯤ ꯌꯥꯝ ꯃꯤꯅꯥꯏ ꯇꯔꯥ ꯇꯔꯥꯒꯨꯝꯅ ꯊꯝꯕꯗꯨ ꯎꯔꯒ ꯑꯩꯈꯣꯏꯗꯤ ꯑꯩꯈꯣꯏꯗꯤ ꯃꯤꯒꯤ ꯃꯤꯅꯥꯏ ꯂꯩꯔꯦ ꯑꯩ ꯃꯤꯅꯥꯏ ꯊꯝꯕ ꯂꯥꯏꯔꯤ‌ ꯑꯗꯣ ꯎꯝ ꯍꯣꯏ ꯀꯥ ꯍꯦꯟꯅ ꯇꯧꯗ꯭ꯔꯁꯨ